ꯍꯜꯂꯣ
ꯍꯜꯂꯣ ꯇꯥꯕ꯭ꯔꯣ ꯆꯥꯛꯇꯤ ꯆꯥꯔꯕꯣ
ꯆꯥꯔꯦ ꯅꯪꯗꯤ ꯆꯥꯔꯕꯣ ꯅꯪꯗꯤ
ꯑꯥ
ꯆꯥꯔꯕꯣ
ꯆꯥꯔꯦ
ꯀꯩ ꯏꯟꯁꯥꯡ ꯆꯥꯕ꯭ꯔꯣ
ꯀꯔꯤ ꯃꯊꯦꯜ ꯆꯥꯕ꯭ꯔꯣ
ꯀꯪꯁꯣꯏ
ꯑꯌꯨꯛꯀꯤ ꯏꯟꯁꯥꯡ ꯂꯩꯌꯦꯅ ꯑꯩꯅ ꯏꯟꯁꯥꯡ ꯊꯣꯡꯗꯕꯤꯗ ꯀꯪꯍꯧ ꯈꯔ ꯇꯧꯔꯝꯔꯒ ꯑꯗꯣ ꯅꯪꯒ ꯃꯄꯣꯛꯁꯤ ꯆꯥꯛ ꯆꯥꯔꯣꯅ ꯍꯥꯏꯔ ꯏꯟꯖꯥꯡꯗꯣ ꯄꯨꯝ ꯂꯩꯔꯝꯃꯤꯅꯦ
ꯑꯁ ꯇꯟꯂꯦ
ꯃꯕꯥꯅꯤꯗꯣ ꯏꯟꯖꯥꯡ ꯆꯥꯗ꯭ꯔꯦ ꯊꯨꯝꯒ ꯏꯁꯤꯡꯒ ꯀꯥꯡꯉꯧꯗꯨ ꯈꯔ ꯆꯥꯈ꯭ꯔꯦ ꯑꯩꯁꯨ ꯑꯃꯨꯛ ꯏꯟꯁꯥꯡ ꯊꯣꯡꯒꯠꯂꯒ ꯆꯥꯈ꯭ꯔꯦ ꯑꯁ ꯑꯩ ꯐꯤꯔꯣꯟꯜ ꯐꯨꯔꯤꯠ ꯍꯥꯞꯅꯤꯡꯉꯥꯏ ꯂꯩꯇꯦꯗ ꯂꯣꯏꯅ ꯇꯥꯁꯤꯟ ꯂꯥꯛꯄꯁꯤꯅ ꯑꯉꯥꯡ ꯑꯉꯥꯡ ꯄꯥꯏꯕꯅꯤꯅꯀꯣ
ꯎꯝ
ꯐꯤꯔꯣꯟ ꯐꯤꯔꯣꯟ ꯑꯁꯥꯡꯕꯁꯨ
ꯂꯩꯔꯣ ꯑꯅꯧ ꯑꯅꯧꯕ ꯂꯩꯔꯣ
ꯑꯅꯧ ꯑꯅꯧꯕ ꯂꯩꯅꯤꯡꯉꯥꯏꯁꯨꯀꯣ ꯂꯩꯕ ꯆꯠꯁꯤꯀꯣ ꯅꯣꯡꯃ
ꯆꯠꯁꯦ ꯆꯠꯁꯦ ꯃꯟꯗꯦꯗ ꯆꯠꯁꯦ
ꯑꯁꯤ ꯑꯁꯤ ꯅꯣꯅꯦꯁꯨ ꯑꯗꯨꯝ ꯃꯃꯟꯒꯗꯤ ꯐꯤꯔꯣꯜꯒꯗꯤ ꯑꯗꯨꯝ ꯌꯥꯏꯕꯒ ꯌꯥꯕꯒꯨꯝ ꯇꯧꯋꯦꯗꯀꯣ
ꯌꯥꯏ ꯌꯥꯏ
ꯌꯥꯝ ꯇꯥꯡꯕꯗꯤ ꯅꯠꯇꯦꯗꯀꯣ ꯁꯤ ꯍꯅꯨꯕꯤ ꯉꯣꯟꯗꯣ
ꯍꯣꯏ ꯅꯍꯥꯟꯗꯣ ꯏꯃꯥꯟꯅꯕꯤꯗꯣ
ꯎꯝ
ꯄꯨꯔꯦꯠꯇꯣ
ꯎꯝ
ꯇꯔꯨꯛ ꯇꯔꯦꯠ ꯂꯧꯕꯅꯦ
ꯑꯗꯨꯗꯒꯤ
ꯆꯅꯤ ꯌꯥꯡꯈꯩ ꯑꯅꯧꯕ ꯄꯤꯕꯅꯦꯕ
ꯑꯁ ꯃꯥꯁꯦ ꯄꯩꯁꯥ ꯃꯥꯁꯦ ꯄꯩꯁꯥ ꯌꯥꯝ ꯄꯥꯏꯌꯦꯀꯣ
ꯄꯥꯏꯕꯅꯤꯗ
ꯀꯔꯤꯒꯤꯔꯣ ꯑꯩꯁꯨ ꯂꯤꯁꯤꯡ ꯑꯅꯤ ꯋꯥꯏꯑꯦꯗ ꯃꯉꯣꯟꯗꯒꯤ
ꯑꯣ ꯃꯥꯗꯤ ꯄꯥꯏꯕꯅꯤ ꯄꯩꯁꯥ ꯌꯥꯝ ꯂꯩꯕꯅꯤ ꯇꯔꯨꯛ ꯇꯔꯦꯠ ꯂꯧꯕꯅꯦ ꯐꯖꯕ ꯉꯥꯛꯇ
ꯑꯗꯨ ꯅꯨꯄꯤ ꯉꯣ ꯍꯟꯗꯛꯇꯤ ꯈꯔ ꯀꯩꯅꯣꯝꯃ ꯇꯥꯔꯝꯃꯅꯤꯗꯀꯣ ꯗꯤꯁꯀꯥꯎꯟ ꯂꯩꯔꯅꯤꯗꯀꯣ
ꯍꯣꯏ ꯑꯃꯨꯛ ꯂꯥꯛꯑꯗꯤ ꯗꯤꯁꯀꯥꯎꯟ ꯂꯩꯔꯅꯤ ꯂꯧꯕ ꯆꯠꯁꯦ
ꯑꯩꯅ ꯌꯦꯡꯕꯗꯁꯨ ꯑꯗꯨꯝ ꯐꯤꯔꯣꯟ ꯐꯤꯗꯥꯗꯣ
ꯍꯣꯏ ꯅꯨꯡꯉꯥꯏꯕꯅꯦ ꯐꯤꯗꯥꯗꯣ ꯎꯝ
ꯌꯥꯝ ꯂꯩꯔꯝꯈꯤꯔꯤꯅ ꯃꯤ ꯈꯜꯂꯝꯒ ꯌꯥꯝ ꯈꯜꯂꯝꯒꯗꯧ ꯃꯥꯟꯗꯦ
ꯑꯅꯧ ꯑꯅꯧꯕ ꯂꯩꯌꯦꯅꯦ
ꯑꯗꯨ ꯅꯨꯄꯤ ꯑꯩꯉꯣꯟꯗꯁꯨ ꯈꯔ ꯍꯣꯡꯕ ꯃꯥꯜꯂꯦ ꯑꯗꯨꯝꯒꯣ
ꯍꯣꯏ
ꯅꯃꯥꯟꯅꯕꯤ ꯑꯃ ꯑꯩꯈꯣꯏ ꯈꯨꯟꯒꯤ ꯂꯩꯁꯥꯕꯤꯗꯨꯗꯤ ꯌꯥꯝ ꯇꯥꯡꯉꯦ
ꯍꯣꯏ ꯇꯥꯡꯕꯅꯦ ꯃꯥꯗꯤ ꯇꯥꯡꯅ ꯂꯧꯕ ꯃꯥꯜꯂꯦ ꯃꯗꯤ ꯕꯦꯜꯗ ꯑꯗꯨꯒꯤ ꯑꯣꯏꯔꯝꯃꯅꯤ
ꯃꯥꯁꯨ ꯃꯇꯥꯏꯗꯁꯨ ꯐꯝꯕꯅꯤꯅ ꯁꯤꯠꯄꯗꯤ ꯁꯤꯠꯄꯖꯥꯠꯅꯤ ꯃꯥꯁꯦ
ꯎꯝ ꯁꯤ ꯇꯪꯒꯅꯤ ꯃꯇꯥꯏꯗ ꯐꯝ
ꯎꯝ ꯑꯩꯁꯨ ꯐꯤꯔꯣꯜ ꯈꯔꯥ ꯎꯝ ꯈꯪꯗꯦꯗ ꯄꯨꯔꯤꯛ ꯈꯔꯥ ꯈꯔꯥꯁꯦ ꯐꯨꯔꯤꯠ ꯐꯖꯕ ꯍꯥꯞꯅꯤꯡꯉꯥꯏꯁꯨ ꯄꯥꯝꯃꯨꯏꯅꯦ ꯑꯉꯥꯡ ꯈꯣꯝ ꯊꯥꯔꯒ ꯈꯤꯇꯪ ꯈꯤꯇꯪ ꯇꯥꯔꯝꯕꯗꯣ ꯅꯣꯏꯅ ꯇꯥꯖꯤꯟ ꯂꯥꯛꯑꯦꯕ ꯇꯥꯕ꯭ꯔꯣ
ꯇꯥꯏꯌꯦ ꯇꯥꯏꯌꯦ
ꯅꯣꯏ ꯂꯧ ꯂꯣꯏꯔꯦꯅ ꯋꯥꯈꯜ ꯅꯨꯡꯉꯥꯏꯔꯝꯅꯤ ꯉꯥꯁꯤꯗꯤ
ꯑꯁ ꯆꯞ ꯃꯥꯟꯅꯩꯗ ꯋꯥꯗꯦꯗ
ꯏꯁ ꯅꯈꯣꯏ ꯌꯨꯝꯗ ꯃꯧ ꯂꯩ ꯃꯧ ꯑꯁ ꯉꯁꯤꯁꯦ ꯑꯩ ꯂꯥꯛꯔꯝꯗ꯭ꯔꯥꯗꯤ ꯅꯅꯥꯎ ꯅꯨꯄꯤꯗꯣ ꯒ꯭ꯌꯥꯟ ꯇꯥꯗꯦꯗ ꯃꯤ ꯇꯔꯥꯒꯤ ꯃꯤ ꯇꯔꯥꯒꯤ ꯏꯟꯁꯥꯡ ꯊꯣꯡꯉꯣ ꯑꯗꯨ ꯇꯧꯋꯣ ꯍꯥꯏꯕꯗꯨꯗꯤ ꯅꯪꯁꯨ ꯌꯥꯗꯦ ꯑꯩꯅ ꯂꯥꯛꯑꯒ ꯆꯥꯛ ꯆꯐꯨꯗꯨꯁꯨ ꯃꯩꯗ ꯊꯣꯡꯕ ꯌꯥꯗꯃꯤꯅ ꯒꯤꯌꯥꯁꯇ ꯍꯧꯔꯁꯦꯅ ꯍꯧꯔ ꯀꯨꯀꯔꯗꯨ ꯌꯥꯔꯝꯗ꯭ꯔꯦ ꯊꯧꯔꯤ ꯂꯩꯔꯝꯗ꯭ꯔꯦ ꯑꯗꯨꯒꯤ ꯑꯩꯅ ꯀꯨꯀꯔꯁꯨ ꯋꯥꯏꯕ ꯎꯝ ꯀꯥꯔꯒ ꯋꯥꯏ ꯔꯦꯠ ꯆꯥꯛ ꯊꯥꯡꯒꯠꯂꯁꯦ ꯃꯇꯝꯗꯤ ꯂꯩꯇ꯭ꯔꯦ ꯇꯥꯛ ꯆꯥꯛ ꯊꯥꯡꯒꯠꯂꯦ ꯑꯅꯤꯔꯛ ꯊꯥꯡꯒꯠꯂꯒ ꯂꯧꯊꯣꯛꯑꯦ ꯑꯗ ꯀꯥꯡꯁꯣꯏꯁꯨ ꯍꯧꯔꯁꯦ ꯑꯁ ꯈꯥꯃꯦꯟ ꯑꯈꯥꯕꯗꯣ
ꯎꯝ
ꯑꯗꯨꯗꯣ ꯆꯥꯝꯔꯒ ꯇꯞꯂꯤ ꯇꯞꯂꯤ ꯇꯧꯔ ꯂꯩꯌꯦ ꯀꯗꯥꯏꯗꯒꯤ ꯑꯩꯅ ꯏꯁꯤꯡ ꯏꯪꯔꯤꯡꯉꯩꯗ ꯉꯥꯔꯤꯁꯨ ꯊꯨꯝꯁꯨ ꯃꯣꯔꯣꯛꯁꯨ ꯄꯨꯂꯞ ꯄꯪꯍꯥꯞꯇ ꯍꯥꯞ ꯏꯁꯤꯡ ꯍꯩꯔꯒ ꯃꯩꯗ ꯍꯥꯞꯄꯤꯒ꯭ꯔꯦ
ꯍꯥꯎꯦ ꯑꯗꯨ ꯀꯡꯁꯣꯏꯗ ꯊꯨꯝꯗꯤ ꯈꯔꯥ ꯋꯥꯠꯂꯤ
ꯑꯥ ꯑꯁ ꯏꯟꯖꯥꯡ ꯊꯣꯡꯕ ꯅꯨꯄꯥꯁꯨ
ꯀꯪꯕꯗꯣ ꯅꯪ ꯂꯣꯏꯅꯃꯛ ꯍꯥꯞꯄ꯭ꯔꯣ
ꯍꯥꯞꯇꯦ ꯑꯃꯥꯈꯛꯀ ꯑꯆꯧꯕ ꯑꯃꯥꯈꯛ ꯄ꯭ꯂꯥꯁꯇꯤꯛꯇ ꯂꯦꯝꯂꯒ ꯊꯝꯈꯤꯕꯅꯤ
ꯎꯝ
ꯃꯣꯏ ꯏꯃꯨꯡꯁꯨ ꯒ꯭ꯌꯥ ꯃꯥꯟ ꯇꯥꯔꯦ ꯇꯦꯠ ꯇꯦꯠ ꯇꯦ ꯇꯧꯕꯁꯤꯅ ꯏꯁꯤꯡꯁꯨ ꯃꯅꯨꯡ ꯂꯩꯗꯕ ꯅꯣꯡꯁꯨ ꯆꯨꯕꯒꯀꯣ
ꯑꯩꯈꯣꯏꯒꯤ ꯏꯟꯖꯥꯡ ꯊꯣꯡꯕ ꯅꯨꯄꯥꯗꯨꯁꯨ ꯑꯗꯨ ꯏꯟꯖꯥꯡ ꯃꯤ ꯃꯌꯥꯝꯒꯤ ꯄꯥꯛ ꯑꯁꯨꯃꯥꯏ ꯊꯣꯡꯗꯕ ꯃꯥꯜꯂꯦ ꯃꯥꯗꯣ
ꯑꯣ ꯑꯩꯅ ꯍꯥꯏꯈ꯭ꯔꯕꯅꯦ ꯃꯍꯤ ꯃ ꯃꯍꯤ ꯃꯍꯤ ꯍꯥꯞꯇꯕꯤꯗ ꯊꯣꯡꯉꯣ ꯍꯥꯏꯔꯒ
ꯅꯠꯇꯦ ꯃꯥ ꯃꯥꯅꯒꯣ ꯑꯁꯤꯒꯨꯝꯕꯁꯦ ꯑꯩꯒꯤ ꯊꯕꯛ ꯅꯠꯇꯦꯅꯦ ꯍꯥꯏꯌꯦ ꯈꯔ ꯏꯟꯇꯔꯦꯁꯣ ꯂꯩꯇꯕ ꯃꯥꯜꯂꯦꯕ ꯌꯦꯟ ꯁꯦꯝꯕꯗꯨꯁꯨ ꯕꯣꯔꯥꯁꯨ ꯍꯥꯞꯇꯦ ꯂꯩꯕꯥꯛꯇ ꯗꯥꯏꯔꯦꯛ ꯃꯥꯇꯨ ꯐꯣꯏꯌꯦ ꯏꯕꯥꯅꯤ ꯑꯗꯨ ꯌꯦꯟꯗꯣ ꯏꯃꯣꯠ ꯃꯣꯠꯈ꯭ꯔꯦꯕ
ꯑꯁ ꯇꯜꯂꯦꯗ
ꯑꯩꯅꯥ ꯅꯣꯛꯅꯤꯡꯕꯗꯨ ꯀꯣ ꯎꯝ ꯆꯝꯐꯨꯠ ꯇꯧꯁꯦ ꯍꯥꯏꯔꯁꯨ ꯇꯞꯂꯤ ꯇꯞꯂꯤ ꯇꯧꯋꯦ ꯅꯅꯥꯎꯅꯨꯄꯤꯗꯣ
ꯑꯩꯅ ꯂꯥꯛꯔꯖꯥꯠ ꯁꯠ ꯁꯠ ꯁꯠ ꯁꯠ ꯇꯧꯕꯤꯕꯅꯤꯅꯦ ꯑꯗꯣ ꯉꯥꯏꯍꯥꯛ ꯂꯩꯒ ꯆꯥꯛ ꯆꯥꯅꯤꯡꯉꯥꯏ ꯊꯣꯛꯂꯛꯑꯦ
ꯎꯝ
ꯑꯗꯣ ꯅꯣꯏ ꯅꯣꯏ ꯌꯨꯝꯒꯤ ꯃꯧ ꯑꯍꯟꯗꯨꯁꯨ ꯆꯠꯀꯗ꯭ꯔꯥ ꯍꯥꯏꯔ ꯆꯠꯇꯦ
ꯑꯦ ꯀꯧꯁꯨ ꯀꯧꯕꯤꯗꯅ
ꯉꯁꯥꯏ ꯑꯩ ꯀꯥꯕ ꯍꯦꯛ ꯃꯆꯥꯅꯨꯄꯥꯗ ꯀꯞ ꯀꯥꯞꯔ ꯂꯩ ꯑꯩꯅ ꯃꯃꯤꯡ ꯀꯧꯔꯒ ꯈꯨꯝ ꯈꯨꯝꯔ ꯀꯥꯟꯗ ꯇꯨꯝꯅꯤꯡꯉꯥꯏ ꯇꯧꯔꯤꯌꯦ ꯍꯥꯏꯌꯦ ꯑꯩꯅꯥ ꯑꯦꯁ ꯀꯞ
ꯑꯩꯈꯣꯏ ꯂꯧ ꯆꯠ ꯆꯠꯂꯝꯗꯥꯏꯗꯁꯨ ꯍꯧꯒꯠꯇ꯭ꯔꯤꯌꯦ ꯃꯣꯏꯗꯣ
ꯑꯣ...
ꯑꯗꯨꯅ ꯏꯟꯁꯥꯡ ꯊꯣꯡꯕ ꯅꯨꯄꯥꯗꯨꯅ ꯑꯁ ꯑꯁꯤꯗꯤ ꯑꯉꯥꯡ ꯌꯨꯝ ꯃꯥꯟꯗ꯭ꯔꯦ ꯍꯥꯏ ꯑꯉꯥꯡ ꯂꯩꯕ ꯌꯨꯝ ꯃꯥꯟꯗ꯭ꯔꯦ ꯍꯥꯏꯌꯦ
ꯑꯉꯛꯄꯅꯤ ꯑꯗꯨꯅꯦ ꯑꯔꯣꯟ ꯃꯕꯣꯛꯅ ꯌꯥꯝ ꯁꯥꯎꯋꯦ ꯃꯥꯅ ꯑꯍꯟꯒꯤ ꯅꯨꯄꯤ ꯑꯣꯏꯔꯒ ꯂꯥꯩ ꯂꯩꯇꯕ ꯂꯧ ꯆꯁꯨ ꯃꯌꯥꯝꯅꯌꯥꯝꯕꯁꯨ ꯀꯨꯝꯕ ꯌꯥꯝꯅ ꯌꯦꯡꯁꯤꯟꯕ ꯀꯔꯤꯔꯥ ꯍꯥꯏꯅ
ꯑꯣ... ꯅꯣꯏꯅ ꯉꯥꯡ ꯈꯔ ꯈꯔ ꯉꯥꯡꯕꯤꯌꯣ ꯍꯥꯏꯈ꯭ꯔꯣꯅ
ꯉꯥꯡꯔꯁꯨ ꯆꯥꯡꯔꯔꯣꯏꯗ ꯍꯥꯏꯌꯦ ꯃꯣꯏꯁꯨ ꯀꯣꯛꯀꯤ ꯕꯦꯔꯥꯗꯣ ꯃꯤꯍꯣ ꯃꯤ ꯃꯤꯍꯨꯟꯜꯗꯣ ꯈꯪꯈ꯭ꯔꯕꯅꯤꯅ ꯑꯁ ꯉꯥꯡꯂꯁꯨ ꯆꯪꯒꯗꯧ ꯃꯥꯟꯗ꯭ꯔꯦꯗ ꯍꯥꯏꯌꯦꯕ ꯃꯤ ꯂꯣꯏꯅ ꯥꯃꯥꯅꯦ ꯁꯨꯃꯥꯏ ꯆꯥꯕ ꯍꯥꯏꯕ ꯉꯥꯡꯂꯁꯨ ꯆꯪꯒꯗꯧ ꯅꯠ ꯇ꯭ꯔꯦ ꯍꯥꯏꯅ
ꯎꯝ ꯑꯗꯨꯅꯦ ꯌꯥꯝ ꯋꯥꯔꯦ ꯂꯩꯃꯤꯟꯅꯕꯁꯦ ꯋꯥꯔꯦ
ꯋꯥꯥꯁꯅꯨ ꯋꯥꯥꯁꯅꯨ ꯃꯋꯥꯗꯨꯁꯨ ꯋꯥꯥꯁꯅꯨ ꯃꯋꯥꯁꯦ ꯌꯥꯝ ꯎꯁꯤꯠꯇꯦꯕ ꯌꯨ ꯉꯥꯎꯔꯒ ꯑꯩꯅ ꯌꯣꯛꯂꯛꯄꯅꯤ ꯑꯩꯅ ꯇꯥꯎꯕꯤꯕꯅꯤ ꯑꯗꯨ ꯨꯒꯨꯝꯕ ꯀꯥꯟꯅꯗꯕ ꯏꯀꯥꯏꯁꯅꯨꯍꯦ ꯃꯥꯁꯨ
ꯐꯃꯨꯡꯁꯨ ꯑꯩꯒꯤꯅꯤ ꯐ꯭ꯔꯤꯖꯁꯨ ꯑꯩꯒꯤꯅꯤ ꯉꯥꯅꯨꯁꯨ ꯑꯩꯅ ꯄꯨꯔꯔꯒ ꯃꯣꯏꯅ ꯃꯣꯏ ꯈꯨꯁꯤ ꯇꯧꯋꯦ ꯍꯥꯏꯅ ꯑꯁꯤ ꯁꯤꯗ ꯍꯥꯏꯕ ꯂꯥꯛꯏꯅꯦ ꯅꯣꯡꯃ
ꯍꯥꯏꯁꯅ ꯍꯥꯏ ꯃꯥꯒꯤꯁꯨ ꯃꯇꯝ ꯂꯥꯛꯈꯤꯅꯤ
ꯃꯇꯝ ꯂꯥꯛꯀꯅꯤ ꯍꯧꯕꯗ ꯉꯥꯏꯔꯤ ꯃꯥꯁꯤ ꯌꯥꯝ ꯆꯥꯏꯁꯤꯅꯤ ꯍꯦ ꯑꯥ ꯑꯥ
ꯆꯥꯛꯇꯣ ꯐꯧꯔꯣ
ꯑꯥ
ꯂꯩ ꯂꯩꯗ꯭ꯔꯦꯕ
ꯑꯣ
ꯕꯣꯔꯥ ꯇꯪꯈꯥꯏ ꯈꯛꯇ ꯂꯩꯔꯦ
ꯃꯥꯗꯤ ꯀꯗꯥꯏ ꯀꯗꯥꯏ ꯄꯤꯕ ꯆꯠꯄ꯭ꯔꯣ
ꯄꯤꯗꯤ ꯃꯣꯏꯗꯤ ꯂꯣꯏꯅ ꯆꯥꯈ꯭ꯔꯕ ꯃꯥꯂ
ꯑ
ꯀꯃꯥꯏꯅ ꯇꯧꯅꯤ ꯈꯪꯗꯦ ꯑꯩꯈꯣꯏꯗꯒꯤ ꯂꯧꯔꯒ ꯆꯥꯒꯅꯤ ꯍꯥꯏ ꯃꯥꯅꯤ
ꯑ ꯆꯥꯁꯅꯨ
ꯑꯁꯤ ꯂꯧ ꯆꯠꯄꯁꯦ ꯅꯨꯡꯉꯥꯏꯕ꯭ꯔꯣ ꯀꯃꯥꯏꯅ ꯇꯧꯕ꯭ꯔꯣ
ꯅꯨꯡꯉꯥꯏꯗ ꯍꯜꯂꯛꯄꯗꯗꯤ ꯒꯥꯔꯤ ꯉꯥꯏꯕꯗ ꯑꯋꯥꯕ ꯑꯃ ꯑꯣꯏꯌꯦꯦꯗ ꯑꯉꯥꯡ ꯃꯆꯥ ꯄꯨꯕꯅꯤꯅ
ꯑꯁ ꯌꯨꯝ ꯌꯥꯎꯔꯨꯔ ꯀꯅꯥꯁꯨ ꯂꯩꯔꯝꯗꯦ ꯑꯩ ꯌꯨꯝꯗꯣ ꯏꯁꯤꯡ
ꯅꯣꯏ ꯃꯕꯣꯛꯗꯤ ꯈꯣꯡꯅ ꯂꯥꯛꯄ꯭ꯔꯥ
ꯈꯣꯡꯅ ꯂꯥꯛ ꯑꯦ
ꯑꯁ ꯌꯥꯝ ꯋꯔꯝꯒꯅꯤ ꯑꯗꯨꯗꯤ
ꯋꯥꯔꯝꯅꯤ ꯃꯥꯁꯨ ꯂꯣꯛꯁꯨ ꯊꯨꯡꯕꯅꯤꯅꯀꯣ
ꯎꯝ
ꯅꯣꯏꯁꯨ ꯈꯣꯡꯅ ꯂꯥꯛꯄ ꯅꯠꯇ꯭ꯔꯥ
ꯍꯣꯡꯅ ꯂꯥꯛꯞꯅꯦ ꯂꯝꯕꯤꯗꯣ ꯌꯥꯗ꯭ꯔꯦ ꯑꯩꯗꯤ ꯆꯄꯣꯠ ꯍꯥꯞꯄꯒ ꯆꯠꯄꯅꯤꯅ ꯑꯁ ꯋꯥꯕꯗꯣ ꯈꯣꯡꯉ ꯂꯣꯏꯅꯃꯛ ꯅꯥꯥꯏꯔꯦ ꯂꯩꯥꯏꯕꯛ ꯉꯥꯛꯇ
ꯑꯁ ꯎꯁꯅꯝ
ꯇꯨꯝꯈ꯭ꯔꯕꯣ ꯅꯆꯥ ꯅꯨꯄꯥꯗꯤ
ꯏꯆꯥ ꯅꯨꯨꯄꯥꯁꯦ ꯇꯨꯝꯈ꯭ꯔꯦ
ꯃꯥꯗꯤ ꯂꯧꯕꯨꯛꯇ ꯏꯔꯣꯏꯔꯒ ꯑꯁ ꯉꯁꯤꯁꯦ ꯌꯥꯝ ꯋꯥꯔꯝꯃꯅꯤ
ꯎꯝ ꯋꯥꯔꯅꯤ ꯆꯥꯛ ꯆꯥꯔꯒ ꯉꯟꯅ ꯇꯨꯝꯈ꯭ꯔꯣ ꯍꯥꯏꯕꯤꯈꯝꯅꯤ
ꯎꯝ ꯉꯥ ꯐꯥꯔꯒ ꯊꯔꯣꯏ ꯈꯨꯜꯂꯒ ꯑꯗꯨꯒ ꯂꯧꯕꯨꯛꯇ ꯏꯔꯣꯏꯔꯒ ꯅꯨꯡꯉꯥꯏ
ꯑ ꯍꯧꯒꯜ ꯑꯩ ꯍꯧꯒꯠꯄ ꯍꯦꯛ ꯃꯥꯁꯨ ꯂꯩꯔꯝꯅꯤ ꯑꯩ ꯄꯨꯁꯤꯔꯥ ꯈꯟꯕꯅꯤ ꯈꯔ ꯁꯥꯟꯅꯁꯅꯨ ꯍꯥꯏꯅꯣ ꯍꯂꯧꯕꯨꯛꯇ
ꯑꯥ
ꯑꯗꯣ
ꯌꯥꯎꯔꯒ ꯉꯥꯏꯍꯥꯛ ꯂꯥꯏꯔꯒ ꯑ ꯃꯥꯁꯦ ꯐꯣꯟ ꯃꯕꯣꯛꯀꯤ ꯄꯥꯏꯔ ꯂꯩꯔꯕꯝꯅꯤꯅ ꯚꯤꯗꯤꯑꯣ ꯀꯣꯜ ꯇꯧꯔꯛꯄꯗ ꯃꯈꯣꯡ ꯄꯪꯖꯥꯡ ꯌꯧꯔꯦ ꯃꯕꯥꯅꯤꯁꯨ ꯀꯨꯝꯔꯛꯑꯦ ꯍꯥꯏꯔꯛꯑꯦ
ꯑ
ꯃꯕꯣꯛꯇꯤ ꯆꯥꯛꯁꯨ ꯆꯗꯦ ꯀ꯭ꯔꯤꯁꯨ ꯆꯗꯦ
ꯇꯗꯦ
ꯆꯥꯛ ꯀꯌꯥ ꯆꯥꯗꯕꯅꯦꯕ ꯃꯕꯣꯛꯁꯨ
ꯎꯝ
ꯆꯥꯒꯨꯝꯕ ꯊꯛꯄ ꯀꯣ